ꯏꯆꯦ ꯇꯥꯕ꯭ꯔꯥ ꯑꯣ ꯑꯍꯥꯟꯕꯒꯤ ꯄꯥꯏꯕꯩ ꯇꯧꯕꯗꯣ
ꯑꯥ ꯐꯠ ꯂꯥꯎ ꯇꯥꯅ ꯑꯗꯨꯅꯤ ꯁꯦꯀꯦꯟ ꯀꯨꯟꯒ ꯃꯥ ꯃꯔꯤ ꯃꯉꯥ ꯕꯧ ꯇ ꯁꯦꯀꯦꯟ ꯊꯥ꯭ꯔꯠ ꯊꯥꯔꯇꯤ ꯁꯦꯀꯦꯟ ꯕꯧ ꯇꯥꯟꯅꯗꯕꯒ ꯌꯥꯎꯏ꯫ ꯑꯃꯨꯃꯨꯛ ꯇꯧꯏ ꯁꯨꯃꯥꯏ꯫
ꯎꯝ꯫
ꯑ ꯑꯞꯗꯦꯠ ꯇꯧꯑꯣꯅ ꯑꯞꯗꯦꯠ ꯇꯧꯕꯗꯨꯗꯁꯨ ꯑꯃꯨꯛ ꯐꯣꯟꯁꯦ ꯈꯔ ꯂꯤꯕꯩꯔꯥ ꯈꯪꯗꯦ ꯀꯌꯥ ꯀꯨꯏꯅ ꯆꯪꯉꯤ꯫
ꯑꯣ ꯑꯥ ꯃꯣꯏ ꯑꯃꯨꯃꯨꯛ ꯇꯧ ꯀꯨꯏꯗꯤ ꯀꯨꯏꯕꯅꯦ ꯏꯆꯦ꯫ ꯅꯥꯎꯆꯥꯁꯨ ꯂꯥꯛꯑꯦ ꯃꯥ ꯑꯩꯈꯣꯏ ꯕꯥꯗꯣ ꯐꯣꯟ ꯇꯧꯔꯛ ꯑꯝꯕ ꯑꯗꯨ ꯏꯆꯦ ꯑꯈꯣꯏꯅꯤ ꯋꯥꯔꯤ ꯁꯥꯅꯔꯤꯀꯥꯟ ꯑꯩꯁꯦ ꯄꯥꯏꯗ꯭ꯔꯕ ꯑꯗꯨꯗꯨꯒ ꯑꯃꯨꯛꯀꯥ ꯑꯩꯅ ꯎꯝ ꯇꯧꯕꯤꯔꯕ ꯏꯆꯦꯅ ꯌꯥꯗꯦ ꯍꯥꯏꯔꯛꯄ ꯀꯥꯟꯗꯨꯗ꯫ ꯑꯗꯨꯒꯤꯅꯤꯗ ꯍꯨꯖꯤꯛꯄꯨꯗꯤ ꯋꯥꯔꯤ ꯁꯥꯟꯅꯒꯔꯦ ꯃꯥꯅ ꯍꯌꯦꯡꯗꯣ ꯅꯣꯡ ꯇꯥ ꯇꯥꯔꯗꯤ ꯉꯥ ꯐꯥꯕ ꯌꯥꯗꯣꯏ ꯃꯥꯟꯗꯦ ꯍꯥꯏꯔꯛꯀꯦ ꯍꯥꯏꯌꯦꯕꯀꯣ ꯑꯗꯨꯅ ꯑꯩꯁꯦ ꯃꯉꯣꯗꯤ ꯌꯦꯡꯉꯅꯤ꯫
ꯃꯥꯅꯤ ꯅꯣꯡ ꯇꯥ ꯌꯥꯔꯣꯏꯗ ꯏꯉꯦ ꯑꯗꯨ ꯈꯪꯗꯦ ꯅꯣꯡꯖꯤ ꯄꯗꯠ ꯄꯗꯠ ꯄꯗꯠ ꯌꯥꯝ ꯀꯟꯅꯖꯨ ꯅꯠꯇꯕꯤꯗ꯫
ꯍꯣ-ꯍꯣꯏ ꯑꯗꯨꯗꯨꯅ ꯌꯦꯡꯉꯒꯦ꯫
ꯁꯨꯝ ꯑ ꯀꯩꯅꯣꯗ ꯑ ꯍꯥꯏꯌꯦ ꯋꯥꯏꯊꯧ, ꯊꯤꯌꯥꯝ ꯑꯗꯣꯝꯂꯣꯝꯗꯗꯤ ꯏꯁꯤꯡ ꯆꯥꯎꯕ꯭ꯔꯥ ꯈꯪꯗꯦ, ꯃꯣꯏ ꯐꯣꯟꯗꯒ ꯊꯥꯒꯠꯅꯔꯛꯄꯗꯣ ꯀꯣꯏꯍꯦꯟ ꯁꯝꯍꯣꯏꯒꯤ, ꯇꯨꯔꯦꯟ ꯏꯁꯤꯡ ꯆꯥꯎꯗꯅ ꯂꯥꯟ ꯌꯥꯟꯗ꯭ꯔꯦ ꯍꯥꯏ ꯃꯣꯏ ꯇꯨꯔꯦꯟ ꯈꯔ ꯄꯤꯛ ꯄꯒꯤꯔ ꯀꯩꯒꯤꯅꯣ ꯈꯪꯗꯦ꯫
ꯑꯣ ꯑꯣꯏꯖꯥꯂꯥ꯫
ꯈꯪꯗꯦ ꯅꯣꯡꯁꯦ ꯀꯩꯁꯨ ꯌꯥꯝ ꯀꯟꯅ ꯆꯨꯕꯗꯤ ꯅꯠꯇꯦ
ꯅꯠꯇꯦ ꯁꯨꯆꯨꯕꯨ ꯆꯨꯗ꯭ꯔꯦ ꯁꯤ ꯌꯦꯡꯎꯅꯦ ꯁꯤꯒꯤ ꯅꯣꯡꯁꯤꯗ꯫ ꯁꯤꯒꯤ ꯅꯣꯡꯁꯤꯗ ꯀꯥꯏꯔꯤ ꯀꯩꯅꯣꯅꯣꯕ
ꯎꯝ ꯖꯝ ꯖꯝ ꯆꯨꯔꯒ ꯅꯨꯃꯤꯠ ꯃꯔꯤ ꯃꯉꯥꯅꯤ ꯁꯨꯕ ꯅꯠꯇꯦꯕ
ꯑ ꯐꯤꯉꯩꯁꯦ ꯂꯥꯏꯔꯤꯉꯩꯁꯦ ꯕꯦꯦꯛꯁꯦ ꯑꯃꯁꯤꯒ ꯊꯝꯐꯝ ꯃꯐꯝꯁꯦ ꯈꯪ ꯈꯪꯗ꯭ꯔꯕ
ꯌꯥꯝ ꯈꯜꯂꯛꯄꯗꯣ ꯂꯩꯕꯗꯤ ꯂꯦꯞꯇꯕꯅꯤꯅ ꯁꯨꯝ ꯑꯃ ꯑꯃ꯫
ꯁꯣꯂꯨꯁꯟꯒꯦꯅ ꯇꯧꯕ꯭ꯔꯦ ꯎꯝ ꯆꯥ ꯂꯣꯜꯂꯛꯀꯦ ꯑꯗꯨꯒ ꯊ ꯑꯩ ꯃꯦꯒꯤ ꯍꯧꯔꯛꯀꯦꯕ ꯑꯗꯨꯅ ꯆꯥ ꯂꯣꯜꯂꯛꯀꯦ ꯍꯥꯏꯒꯦ
ꯎꯝ ꯃꯦꯒꯤꯗꯣ ꯑꯩꯉꯣꯟꯗ ꯃꯦꯒꯤ ꯑꯅꯤꯃꯨꯝ ꯂꯩꯔꯕꯅꯤ
ꯎꯝ
ꯎꯗ ꯑꯗꯨꯁꯨ ꯐꯔ
ꯅꯣꯡꯗꯤꯩ ꯂꯦꯞꯈ꯭ꯔꯦ ꯏꯆꯦ ꯁꯥꯗꯤ ꯁꯥꯗ꯭ꯔꯣ
ꯁꯥꯏ ꯅꯣꯡ ꯇꯥꯏꯌꯦꯗꯨꯉꯥꯏ ꯑꯣꯝꯆꯥꯛꯅꯔ ꯂꯩ꯫
ꯑꯗꯨꯅꯦ ꯑꯃꯝ ꯆꯥꯅꯩ ꯍꯥꯏꯕ
ꯑꯗꯨꯒꯅꯦ ꯑꯩꯁꯦ ꯉꯔꯥꯡ ꯑꯍꯤꯡꯒꯤꯅꯤ ꯈꯪꯕ꯭ꯔꯥ ꯏꯪꯕ ꯋꯥꯅꯤꯗ ꯐꯩꯖꯨꯞꯁꯦ ꯑꯄꯥꯕꯁꯦ꯫
ꯑꯣ ꯑꯩꯗꯤ ꯉꯔꯥꯡ ꯇꯨꯝꯅ ꯑꯗꯨꯝ ꯌꯥꯝ ꯀꯟꯅ ꯏꯪꯕꯗꯤ ꯑꯣꯏꯔꯦ ꯉꯔꯥꯡꯅꯤ ꯀꯥꯡꯁꯨ ꯈꯔ ꯐꯕ ꯃꯥꯜꯂꯦ ꯉꯔꯥꯡꯗꯤ
ꯑ ꯑꯩ ꯈꯔ ꯅꯣꯡꯉꯥꯜꯂꯝꯗꯥꯏ ꯑꯣꯏꯗꯣꯏꯔꯥ ꯀꯩꯅꯣ ꯈꯪꯗꯦ ꯑꯩꯗꯤ ꯑꯗꯨꯝ ꯃꯤꯠꯅꯗꯤ ꯉꯝꯃ ꯑꯗꯨꯝ ꯇꯨꯝꯗꯤ ꯇꯨꯝꯕ ꯑꯗꯨꯒ ꯏꯁꯥꯗ ꯑꯃ ꯏꯪꯕꯒꯤ ꯐꯥꯎꯕꯗꯣ ꯑꯗꯨꯃꯥꯏꯅ ꯐꯥꯎꯋꯦ ꯑꯩꯅ ꯁꯥꯃꯜꯂꯦꯅ ꯐꯤꯖꯨꯞ ꯑꯆꯧꯕꯗꯣ ꯂꯧꯊꯣꯛꯈꯤꯕꯅꯦꯕ ꯗꯨꯗꯣ ꯍꯣꯔꯦꯟꯗꯤ ꯐꯩꯖꯨꯞ ꯃꯆꯥ ꯃꯣꯝꯄꯥꯛꯐꯤꯗꯛ ꯑꯣꯏꯅꯕ ꯑꯩꯒꯤ ꯃꯆꯥꯗꯨ ꯑꯗꯨꯗꯨꯃꯒ ꯂꯧꯊꯣꯛꯑꯒ ꯁꯨꯞꯇꯥꯔꯦ꯫
ꯑꯗꯣ ꯑꯣ ꯅꯪ ꯉꯔꯥꯡ ꯂ ꯍꯥꯞꯆꯜꯍꯧꯔꯦꯀꯣ ꯍꯥꯞꯆꯟꯕ ꯅꯨꯃꯤꯠꯇꯅ ꯍꯥꯞꯆꯟꯕ ꯅꯨꯃꯤꯠꯇꯅ ꯑꯃꯨꯛ ꯑꯧ ꯉꯔꯥꯡ ꯑꯩ ꯆꯪꯗꯕ ꯑꯩꯕꯨ ꯑꯗꯨꯝ ꯆꯪꯗꯤ ꯆꯪꯗꯏꯁꯦ
ꯎꯝ ꯅꯨꯃꯤꯠ ꯑꯣꯏꯁꯤꯟꯗꯕ ꯍꯥꯏ ꯅꯨꯃꯤꯠ ꯍꯨꯝꯅꯤ ꯃꯔꯤꯅꯤ ꯁꯨꯔꯦ ꯍꯥꯞꯆꯤꯟꯈꯤꯕ ꯑꯩꯅ꯫
ꯎꯝ ꯅꯪꯒꯤ꯫
ꯆꯥꯎꯃꯜꯂꯦꯕ ꯀꯩꯅꯣꯁꯤꯃꯒ ꯇꯦꯗꯤꯕꯤꯌꯔꯁꯤꯃꯒ
ꯎꯝ ꯇꯦꯗꯤꯕꯤꯌꯥꯔꯗꯣ ꯁꯨꯅꯤꯡꯕꯟ ꯗꯤꯕꯤ ꯌꯥ ꯅ ꯑꯩꯗꯤ ꯐꯤꯗꯤ ꯁꯨꯅꯤꯡꯉꯤꯤꯁꯦ ꯏꯆꯦꯒꯤ ꯅꯠꯇꯦꯗꯤ ꯄꯤꯌꯔ ꯁꯨꯅꯤꯡꯉꯦ ꯍꯥꯏꯗꯥꯏꯅ ꯇꯦꯗꯤ ꯕꯤꯌꯔ ꯑꯩꯒꯤ ꯐꯤꯁꯨ ꯁꯨꯅꯤꯡꯕꯅꯦ ꯫
ꯑꯩꯅ ꯂꯧꯊꯣꯛꯑꯁꯨ ꯍꯥꯞꯆꯤꯟꯕ ꯍꯩꯔꯣꯏꯅ
ꯎꯝ꯫ ꯃꯣꯏꯒꯤ ꯑꯥꯗ ꯁꯨꯔꯗꯤ ꯐꯕ꯫
ꯎꯝ꯫ ꯃꯤꯁꯇꯔ ꯕ꯭ꯂꯨꯗ ꯃꯣꯏꯒꯤ ꯗ꯭ꯔꯥꯏ ꯀ꯭ꯂꯤꯟ ꯑꯗꯨ ꯑꯗ ꯃꯊꯛꯁꯤ ꯏꯐꯨꯟ ꯋꯥꯏꯐꯨꯟ ꯄꯥꯏꯁꯤꯟꯕꯒꯤ ꯑꯌꯥꯝꯕꯅ ꯃꯊꯛ, ꯂꯋꯥꯏꯁꯦ ꯃꯣꯠꯂꯦ꯫ ꯑꯃꯨꯛ ꯂꯦꯞꯈ꯭ꯔꯗ ꯄꯨꯡ ꯉꯥꯟ ꯑꯃꯨꯛ ꯉꯥꯟ ꯊꯣꯛꯂꯛꯑꯦ
ꯋꯥ-ꯋꯥꯅ ꯊꯣꯛꯑꯦ, ꯑꯣꯏ ꯁꯨꯡꯛꯇꯥ ꯇꯥꯗꯦ ꯍꯥꯏꯕ꯫ ꯂꯝꯕꯤ ꯂꯩꯈꯣꯝ ꯊꯣꯛꯅꯕ ꯉꯥꯛꯇ ꯎꯝ
ꯎꯝ ꯃꯣꯏꯒꯤ ꯁꯤꯒꯤ ꯑ ꯀꯩꯅꯣꯁꯦ ꯃꯩꯒꯤ ꯗꯤꯄꯥꯔꯠꯃꯦꯟꯗ ꯂꯩꯔꯤ ꯀꯥꯡꯕꯨꯁꯤꯡꯁꯤ ꯃꯣꯏꯁꯨ ꯋꯦꯗ꯭ꯔ ꯔꯤꯄꯣꯔꯠ ꯌꯦꯡꯕ꯭ꯔꯥ ꯈꯪꯗꯦ, ꯅꯣꯡꯁꯦ ꯌꯥꯝ ꯀꯩꯁꯨ ꯉꯁꯥꯏ ꯅꯨꯡꯁꯤꯠ ꯌꯥꯎꯔꯝꯃꯁꯨ ꯀꯟꯗꯝꯅꯤ ꯃꯩꯁꯤ ꯑꯗꯨꯝ ꯊ ꯐꯔꯦ ꯢꯁ
ꯍꯣꯏ ꯔꯦꯅꯨꯅꯁꯨ ꯍꯥꯏꯌꯦ ꯑꯩꯅ ꯃꯥ ꯐꯤ ꯁꯨꯒꯦ ꯇꯧꯔꯛꯄ ꯑꯩꯅ ꯁꯨꯔꯣ ꯅꯨ ꯅꯣꯡ ꯇꯥꯏ ꯍꯥꯏꯌꯦ ꯏꯃꯥꯟꯅꯕꯤ ꯄꯤꯌꯥ ꯍꯣꯏꯗꯣ ꯃꯣꯏ ꯅꯣꯡ ꯇꯥꯏ ꯍꯥꯏꯕ ꯀꯟꯅ ꯍꯥꯏꯔꯨꯔ ꯁꯨꯈ꯭ꯔꯦ ꯋꯦꯗꯔ ꯔꯤꯄꯣꯔꯠꯇ ꯀꯩꯝ ꯂꯩꯇꯦꯅꯦ ꯑꯗꯨꯗꯨꯒ ꯅꯣꯡꯁꯨ ꯇꯥꯥꯁꯜꯂꯛꯑꯕ
ꯎꯝ
ꯇꯝ ꯉꯝꯗ ꯋꯦꯗꯔ ꯔꯤꯄꯣꯔꯠꯀ ꯄꯨꯡꯁꯣꯏ
ꯍꯣꯏ ꯎꯝ ꯁꯥꯕꯅ ꯁꯤꯔꯦ ꯍꯥꯏꯕ ꯑꯣꯝꯆꯥꯛꯅꯦ ꯍꯥꯏꯕ
ꯑꯣꯝꯆꯥꯛꯅꯩ
ꯑꯣꯝꯆꯥꯛꯅꯩ ꯀꯔꯤ ꯈꯨꯁꯥꯅꯣ ꯈꯪꯗꯦ
ꯏꯉꯥꯒꯤ ꯍꯧꯅꯕꯤ
ꯎꯝ ꯏꯉꯥꯒꯤ ꯅꯣꯡ ꯏꯉꯥꯒꯤ ꯅꯣꯡꯁꯨ ꯑꯩ ꯍꯥꯏꯁꯦ ꯁꯣꯝꯂꯥꯛ ꯋꯥꯔꯤ ꯑꯃ ꯄꯥꯔꯛꯑꯦꯕꯀꯣ ꯑꯩꯁꯨ ꯀꯞꯄ ꯍꯜꯂꯛꯑꯦ
ꯀꯩ ꯑꯣꯏꯣꯅꯤ ꯇ꯭ꯔꯥꯟꯁꯂꯦꯁꯟꯂꯣ
ꯅꯠꯇꯦ ꯑꯩꯅ ꯁꯤꯗꯤ ꯂꯥꯏꯔꯤꯛ ꯌꯥꯝ ꯄꯥꯅꯤꯡꯗ꯭ꯔꯦ ꯑꯗꯒꯤ ꯍꯧꯛ ꯄꯥꯗ꯭ꯔꯦ ꯄꯨꯡ ꯑꯃꯃꯨꯛ ꯇꯥꯔꯛꯄꯗꯒꯤ ꯄꯥ ꯍꯧꯧꯔꯦ ꯄꯥꯉꯟꯁꯣꯟꯕꯤ ꯑꯩꯁꯦ ꯁꯦ ꯑꯗꯣꯝꯒꯤꯅꯤꯗ
ꯑꯣ ꯑꯣ
ꯑꯥ ꯑꯗꯨꯗ ꯋꯥꯔꯤ ꯃꯆꯥ ꯉꯥꯛꯇꯅꯦꯕ ꯏꯆꯦ ꯑꯗꯨꯒ ꯋꯥꯔꯤ ꯑꯃ ꯌꯥꯎꯔꯔꯦ ꯉꯝꯃꯦ ꯑꯥ ꯀꯩꯅꯣꯁꯦ ꯑꯥ ꯏꯆꯥꯒꯤ ꯃꯍꯥꯎꯅ
ꯎꯝ
ꯍꯧꯖꯤꯛꯀꯤ ꯆꯥꯒꯤ ꯃꯍꯥꯎꯁꯤ ꯑ ꯀꯃꯥꯏꯟ ꯇꯧꯏ ꯍꯥꯏꯔ ꯀꯥꯟꯗ ꯅꯠꯇꯦ ꯅꯕꯀꯦꯁꯣꯔꯒꯤ ꯑꯗꯨꯗꯨꯒ ꯑꯥ-ꯅꯕꯀꯦꯁꯣꯔꯒꯤꯅꯦꯕꯀꯣꯄꯥꯝ ꯑꯉꯥ ꯁꯨꯟꯗꯔꯤ ꯆꯅꯨꯒꯤꯅꯦꯅ ꯆꯥꯒꯤ ꯃꯍꯥꯎ ꯑꯅ ꯋꯥꯔꯤ ꯃꯆꯥ ꯑꯃ ꯌꯥꯎ ꯂꯩꯔꯝꯃꯦ ꯋꯥꯔꯤ ꯃꯆꯥ ꯉꯥꯛꯇꯅꯦꯕ ꯍꯧꯖꯤꯛꯀꯤ ꯕꯤꯔꯦꯟ ꯀꯧꯋꯦꯕ ꯅꯨꯄꯥꯁꯤꯅ ꯑꯗꯨꯗꯨꯒ ꯃꯃꯥꯟꯅꯕꯁꯦ ꯁꯤꯔꯤ ꯁꯥꯝ ꯍꯥꯏꯕ꯭ꯔ ꯀꯩꯅꯣꯝ ꯀꯧꯋꯦ ꯀꯥꯎꯗꯤ ꯀꯥꯎꯒ꯭ꯔꯦ ꯃꯃꯤꯡꯗꯣ ꯑꯗꯨ ꯍꯃꯣꯏꯁꯦ ꯃꯃꯥꯟꯅꯕ ꯑꯅꯤꯅꯦꯕ ꯈꯪꯉꯕ꯭ꯔꯥ ꯑꯗꯨꯒ ꯃꯥꯁꯤꯅ ꯄꯩꯁꯥ ꯃꯥꯁꯦ ꯏꯝꯐꯥꯜꯗ ꯍꯣꯡꯀꯠꯂ ꯂꯩꯈꯤꯕ ꯍꯥꯏꯇꯥꯥꯔꯦ ꯍꯧꯖꯤꯛꯀꯤ ꯕꯤꯔꯦꯟ ꯍꯥꯏꯔꯤꯕ ꯅꯨꯄꯥꯁꯤꯅ ꯍꯣꯡꯒꯠꯂ ꯂꯩꯒꯤꯕ ꯑꯗꯨꯒ ꯃꯃꯥꯟꯅꯕꯁꯤꯅ ꯈꯨꯡꯒꯪꯗ ꯑꯗꯨꯝ ꯂꯩꯍꯧꯔꯦꯗꯅ ꯀꯣ ꯑꯗꯨꯒꯥ ꯅꯣꯡꯃ ꯅꯣꯡꯃ ꯕꯤꯔꯦꯟꯁꯤꯅ ꯃꯃꯥꯟꯅꯕꯁꯦ ꯃꯥꯏꯒꯤ ꯁꯔꯀꯥꯔꯒꯤ ꯊꯕꯛ ꯇꯧꯕ ꯃꯥꯅ ꯑꯗꯨꯒ ꯑꯗꯨꯝ ꯁꯪꯆꯠ ꯆꯠꯊꯣꯛ ꯁꯪꯗꯦ ꯃꯃꯥꯟꯅꯕ ꯑꯗꯨ ꯎꯅꯔꯨꯒꯦꯅ ꯃꯥꯁꯦ ꯂꯥꯛꯑꯦꯕꯀꯣ
ꯎꯨꯝ
ꯂꯥꯛꯑꯀꯥꯟꯁꯤꯗ ꯃꯥꯏꯒꯤ ꯃꯃꯥꯟꯅꯕꯒꯤ ꯀꯣꯟꯊꯣꯡꯁꯦ ꯆꯪꯉꯛꯄ ꯀꯥꯁꯤꯗ ꯅꯨꯄꯤ ꯑꯃ ꯆꯦꯝ ꯈꯞꯄ ꯂꯩꯔꯝꯃꯦꯕꯀꯣ ꯅꯨꯄꯤ ꯈꯛꯄ ꯂꯩꯔꯝꯃ- ꯀꯥꯟꯁꯤꯗ ꯅꯨꯄꯤꯁꯤꯒꯤ ꯃꯑꯣꯡ ꯃꯇꯧ ꯀꯩꯀꯥ ꯎꯕ ꯀꯥꯟꯁꯤꯗ ꯃꯥꯁꯦ ꯌꯥꯝꯅ ꯍꯥꯏꯗꯤ ꯃꯁꯛꯇꯣ ꯑꯗꯨꯝ ꯃꯥꯗꯣ ꯐꯖ ꯅꯨꯡꯁꯤꯕꯗꯣ ꯑꯃꯥꯏꯅ ꯐꯥꯎꯋꯦꯕꯀꯣ ꯅꯨꯡꯁꯤ ꯑꯗꯨꯝ ꯃꯥꯅ ꯃꯁꯛꯇꯣ ꯑꯗꯨꯝ ꯐꯖꯕꯗꯣ ꯐꯖ- ꯂꯥꯏꯔꯕꯒꯤ ꯑꯃ ꯃꯁꯛꯇꯣ ꯑꯊꯤꯕ ꯑꯣꯏꯗꯕ ꯑꯗꯨ ꯃꯁꯛꯇꯨ ꯑꯗꯨꯝ ꯐꯖꯕ ꯅꯨꯄꯤ ꯑꯣꯏꯑꯦꯕ ꯅꯨꯄꯤꯁꯦ ꯌꯦꯡꯕꯀꯥꯟꯗ ꯐꯖꯕ ꯑꯣꯏꯌꯦ ꯃꯥꯁꯦ ꯉꯥꯛꯇꯪ ꯌꯦꯡ ꯑꯗꯨꯝ ꯃꯥꯒꯤ ꯃꯑꯣꯡ ꯃꯇꯧ ꯆꯦꯡ ꯈꯞꯄ-ꯈꯣꯠꯄ ꯇꯧꯕꯗꯨꯗ ꯁꯨ ꯃꯥꯁꯤ ꯆꯪꯉꯛꯑꯀꯥꯟꯁꯤꯗ ꯎꯝ ꯏꯕꯦꯃꯥ ꯀꯩꯅꯣꯝꯇ ꯍꯪ ꯑꯦ ꯍꯥꯏꯔꯀꯥꯟꯗ ꯀꯩꯅꯣ ꯍꯥꯏꯔꯀꯥꯟꯁꯤꯗ ꯃꯥꯅ ꯑꯥ ꯍꯧꯖꯤꯛꯀꯤ ꯃꯃꯥꯟꯅꯕ ꯅꯨꯄꯥꯁꯦ ꯅꯨꯄꯤꯁꯤꯒꯤ ꯅꯨꯄꯥꯁꯦ--ꯑꯁꯤꯁꯦ ꯂꯩꯕ꯭ꯔ ꯍꯪꯉꯛꯑꯦꯕ ꯀꯋꯥ ꯑꯗꯨꯗꯨꯒ ꯅꯨꯄꯤꯁꯤꯅ ꯂꯩꯇꯦ ꯍꯥꯏꯒ꯭ꯔꯕ ꯑꯗꯨ ꯂꯩꯇꯦ ꯍꯥꯏꯔ ꯀꯥꯟꯁꯤꯗ ꯅꯨꯄꯥꯖꯦ ꯑꯗꯨ ꯑꯣꯏ ꯇꯥꯔꯒꯗꯤ ꯑꯩ ꯍꯧꯖꯤꯛ ꯑꯥ- ꯃꯊꯪꯗ ꯑꯃꯨꯛ ꯆꯥ-ꯑꯥ- ꯀꯩꯅꯣ ꯇꯥꯟꯖꯥ ꯃꯊꯪꯗ ꯑꯃꯨꯛ ꯂꯥꯛꯀꯦ ꯉꯥꯛꯇꯪ ꯂꯩꯔꯒ ꯑꯃꯨꯛ ꯆꯪꯉꯛꯀꯦ ꯇꯥꯟꯖꯥ ꯆꯥ ꯇꯥꯔꯗꯤ ꯎꯨꯅ-ꯎꯨꯅꯔ-ꯎꯨꯅꯁꯦ ꯑꯝꯇ ꯍꯥꯏꯕꯤꯌꯣ ꯏꯝꯐꯥꯜꯗꯒꯤ ꯕꯤꯃꯣꯜ ꯀꯧꯕ ꯑꯃ ꯂꯥꯛꯑꯦꯅ ꯍꯥꯏꯕꯤꯌꯣꯅ ꯍꯥꯏꯔ ꯍꯥꯏꯔꯝꯃꯒ ꯅꯨꯄꯥꯁꯤꯗꯤ ꯆꯠꯈ꯭ꯔꯦꯕꯀꯣ ꯐꯤꯗꯥ ꯊꯥꯑꯣ ꯈꯣꯠꯂꯣꯁꯨ ꯀꯩꯝ ꯍꯥꯏꯗꯦꯕ ꯃꯥꯁꯦ ꯀꯩꯒꯤꯅꯣ ꯍꯥꯏꯔꯀꯥꯟ ꯃꯣꯏ ꯏꯃꯨꯡꯁꯦ ꯌꯥꯝ ꯂꯥꯏꯔꯕꯒꯤ ꯐꯤꯗꯥ ꯊꯥꯅꯤꯡꯉꯥꯏ ꯃꯐꯝꯕꯥꯎ ꯑꯝꯇ ꯂꯩꯇꯕ ꯐꯤꯗꯥꯁꯨ ꯑꯝꯇ ꯂꯩꯇꯕ ꯍꯥꯏꯇꯥꯔꯦꯅꯦ ꯑꯗꯨꯝ ꯌꯥꯝꯅ ꯊꯤꯅ ꯂꯥꯏꯔꯕ ꯏꯃꯨꯡꯗꯤ ꯑꯣꯏ ꯌꯥꯝꯅ ꯍꯦꯛ ꯐꯤꯚꯝ ꯌꯥꯝ ꯆꯥꯗꯕ ꯑꯣꯏꯕ ꯑꯗꯨꯗꯨꯒ ꯃꯥꯁꯦ ꯆꯦꯡ ꯈꯞꯄꯝꯕꯗꯒꯤ ꯉꯥꯛꯇꯪ ꯂꯩꯔꯒ ꯆꯪꯉꯀꯥꯟꯗ ꯃꯥꯏ ꯅꯨꯄꯥꯁꯤꯅ ꯆꯀ꯭ꯔꯤ ꯇꯛꯄ ꯍꯥꯏꯇꯥꯔꯦ ꯐꯧꯁꯦ ꯆꯀ꯭ꯔꯤ ꯇꯛꯑꯀꯥꯟꯗ ꯅꯨꯄꯤꯁꯤꯅ ꯈꯞꯄ ꯀꯥꯟꯗ ꯕꯖꯥꯔꯗ ꯌꯣꯟꯕ ꯃꯥꯏ ꯅꯨꯄꯥꯁꯦ ꯃꯥꯃꯤꯠ ꯇꯥꯡꯕ ꯃꯃꯥꯅꯕ ꯃꯃꯤꯠ ꯇꯥꯡꯕ ꯑꯣꯏ ꯃꯃꯤꯠ ꯇꯥꯡꯉꯦꯕ ꯃꯥꯁꯦ ꯃꯃꯤꯠ ꯃꯣꯏ ꯏꯃꯨꯡꯖꯤꯖꯨ ꯅꯨꯄꯥꯖꯦ ꯃꯃꯤꯠ ꯇꯥꯡꯕꯗꯒꯤ ꯐꯔꯛꯑꯗꯤꯅ ꯂꯥꯏꯌꯦꯡꯕꯗ ꯄꯩꯁꯥ ꯃꯌꯥꯝꯁꯨ ꯂꯣꯏ- ꯂꯣꯏꯁꯟꯒꯤꯕ ꯍꯥꯏꯇꯥꯔꯦꯅꯦ꯫ ꯐꯕꯁꯨ ꯉꯝꯍꯧꯗ꯭ꯔꯥꯕꯥ ꯑꯗꯨꯗꯨꯒ ꯅꯨꯄꯥꯁꯤꯅ ꯅꯨ ꯄꯤꯁꯤꯅ ꯃꯥꯒꯤ ꯃꯅꯥꯛꯁꯦ ꯂꯥꯛꯑꯀꯥꯟꯗ ꯃꯥꯁꯦ ꯀꯞꯄꯦꯕ ꯍꯪꯉꯕ꯭ꯔ ꯄꯤꯖꯦ ꯑꯣꯔ ꯇꯥꯔꯛꯑꯦ꯫ ꯃꯥꯏꯒꯤ ꯅꯁꯥꯏ ꯂꯥꯛꯑꯝꯕ ꯅꯨꯄꯥꯗꯨꯅ ꯑꯗꯨꯝ ꯁꯦꯠꯂꯩ-ꯆꯥꯔꯛꯏꯕ ꯅꯥꯜꯂꯤꯕ ꯗ꯭ꯔꯦꯁ ꯀꯩꯀꯥꯗꯨꯒ ꯃꯥꯒꯤ ꯅꯨꯄꯥꯒꯤ ꯃꯋꯣꯡ ꯃꯇꯧꯗꯨ ꯎꯔꯨꯀꯥꯟꯗ ꯃꯥꯅ ꯌꯥꯝ ꯅꯨꯡꯉꯥꯏꯖꯗꯕꯗꯣ꯫ ꯑꯗꯨꯗꯨꯒꯤ ꯃꯥꯁꯦ ꯀꯞꯄꯦꯕ ꯑꯗꯨꯒ ꯃꯥꯏ ꯅꯨꯞ ꯄꯥꯁꯤꯅꯒ ꯁꯥꯏꯅ ꯍꯥꯏꯔꯦ ꯅꯪꯗꯣ ꯀꯩꯗꯧꯔꯒꯦ ꯋꯥꯔꯕ꯭ꯔꯣ ꯅꯪꯗꯣ ꯑ-ꯍꯣ-ꯑꯩꯒꯤ ꯍꯣꯠꯅꯕꯗ ꯋꯥꯔꯝꯃꯅꯤ ꯑꯥ ꯏꯆꯥ ꯀꯩꯀꯥꯖꯦꯒꯦ ꯁ꯭ꯀꯨꯜ ꯊꯥꯅꯕ ꯍꯣꯠꯅꯕꯗꯥ꯫ ꯑꯈꯣꯏꯅꯤꯖꯦ ꯎꯝ ꯅꯪꯗꯣ ꯁꯨꯝ ꯅꯨꯡꯉꯥꯏꯇꯦ ꯈꯣꯠꯇꯦ ꯅꯪꯅ ꯑꯩꯅ ꯑꯉꯝꯕ ꯊꯕꯛ ꯃꯇꯦꯡ ꯂꯩꯇꯥꯔꯗꯤ ꯍꯥꯏꯔꯛꯑꯣ ꯑꯩꯅ ꯑꯉꯝꯕꯗꯣ ꯇꯧꯒꯦ ꯈꯣꯠꯀꯦ ꯍꯥꯏꯔꯛꯑꯣ ꯅꯪꯗꯣ ꯋꯥꯔꯕ꯭ꯔꯥ ꯈꯣꯠꯂꯕ꯭ꯔꯥ ꯇꯧꯔꯀꯥꯟ ꯅꯨꯄꯥꯁꯦ ꯅꯨ-ꯅꯨꯄꯤꯁꯦ ꯅꯨꯡꯉꯥꯢꯇ꯭ꯔꯦꯕ ꯍꯪ ꯉꯥꯕ꯭ꯔ ꯎꯃꯥꯏꯅꯒ ꯍꯥꯏꯔꯛꯄꯁꯦ ꯑꯃꯨꯛꯀ ꯍꯟꯅ ꯀꯞ ꯈ꯭ꯔꯦ ꯅꯨꯄꯥꯖꯨ ꯀꯞꯄꯦꯕꯀꯣ꯫ ꯑꯗꯨꯒ ꯅꯨꯄꯤꯁꯤꯅ ꯍꯥꯏꯗꯣꯔꯛꯑꯦ ꯑꯣꯏꯅ ꯅꯪꯒꯤ ꯅꯃꯥꯟꯅꯕ ꯑꯃ ꯅꯃꯥꯟꯅꯕꯅꯦ ꯍꯥꯏ ꯁꯥꯏꯅ ꯕꯤꯔꯦꯟ ꯀꯧꯕ ꯑꯃ ꯂꯥꯛꯑꯝꯃꯦ ꯏꯝꯐꯥꯜꯗꯒꯤ ꯍꯥꯏꯔ ꯀꯥꯟꯗ ꯅꯨꯄꯥꯁꯤꯅꯥ ꯍꯥꯏꯃꯥ ꯑꯗꯨꯗꯤ ꯑꯩꯒꯤ ꯅꯪꯒꯤ ꯎꯨꯝ ꯃꯇꯝ ꯑꯃꯗ ꯅꯪ ꯍꯨꯖꯤꯛꯀꯤ ꯅꯨꯄꯤꯖꯦ ꯀꯟꯕꯤꯔꯛꯑꯦ ꯍꯥꯏꯌꯦꯕꯀꯣ꯫ ꯑꯥ ꯁꯔ ꯑꯥ ꯁꯔꯥꯛ ꯇꯨꯕꯤꯕꯗꯒꯤ ꯀꯟꯕꯤꯔꯛꯈꯤꯕ ꯅꯕꯨꯡꯗꯨꯅꯤꯅꯦ ꯍꯥꯏꯔ ꯀꯥꯟꯗ ꯃꯊꯪ ꯂꯥꯛꯄꯗꯗꯤ ꯀꯧꯁꯜꯂꯛꯎ ꯈꯣꯠꯂꯨ ꯍꯥꯏꯔꯦ ꯍꯣꯏ ꯀꯧꯁꯜꯂꯛꯀꯦ ꯍꯥꯏꯔ ꯀꯥꯟꯁꯤꯗꯥ ꯇꯟꯖꯥ ꯆꯥꯅꯁꯨ ꯅꯨꯄꯥꯁꯤꯅ ꯕꯤꯔꯦꯟ ꯑꯥ- ꯃꯃꯥꯟꯅꯕꯁꯦ ꯍꯜꯂꯛꯑꯕ꯭ꯔꯣꯅ ꯍꯥꯏꯔꯛꯑꯕ ꯈꯪꯉꯕ꯭ꯔꯥ ꯊꯨꯃꯣꯕ-ꯍꯥ ꯍꯂꯛꯑꯦ ꯈꯣꯠꯂꯦ ꯍꯥꯏꯔ ꯀꯥꯟꯗ ꯃꯃꯥꯟꯅꯕ ꯃꯣꯏ ꯑꯅꯤꯁꯦ ꯀꯣꯟꯅꯔꯒ ꯀꯞꯃꯤꯟꯅꯔꯦ ꯀꯞꯃꯤꯟꯅꯔ ꯃꯇꯨꯡꯁꯤꯗ ꯅꯨꯄꯥꯁꯤꯅ ꯆꯥꯛ ꯆꯥꯛꯈꯤꯁꯤ ꯍꯥꯏꯔꯦ ꯍꯪꯕ꯭ꯔꯪꯍꯥꯎꯕ ꯍꯥꯎꯇꯕ ꯆꯥꯛ ꯆꯔꯥꯑꯝꯗ ꯆꯥꯃꯤꯟꯅꯈꯤꯁꯤ ꯍꯥꯏꯔꯦ ꯑꯗꯨꯒ ꯅꯨꯄꯥ ꯑꯃꯁꯤꯅꯗꯤ ꯕꯤꯔꯦꯟ ꯄꯩꯁꯥ ꯄꯥꯏꯕ ꯅꯨꯄꯥꯁꯤꯅꯗꯤ ꯃꯥꯒꯤ ꯃꯥꯁꯨ ꯍꯪꯒꯣꯏꯕꯒꯤ ꯅꯠꯇꯕ ꯃꯥꯅ ꯑꯃꯨꯛ ꯃꯣꯏ ꯏꯃꯨꯡ ꯌꯥꯝ ꯂꯩꯇꯕ ꯂꯥꯏꯔꯕ ꯎꯁꯦ ꯍꯣ ꯍꯣꯏ ꯆꯥꯔꯒꯨꯝꯒꯦ ꯍꯣꯏ ꯍꯣꯏ ꯆꯥꯔ ꯍꯨꯝꯒꯦ ꯍꯥꯏꯔꯕ ꯈꯪꯉꯕ꯭ꯔꯥ ꯑꯗꯨ ꯑꯣꯏꯇꯥꯔꯗꯤ ꯅꯨꯄꯤꯆꯥ ꯑꯝꯇ ꯂꯣꯜꯂꯛꯑꯣ ꯍꯥꯏꯔꯦ ꯍꯪꯉꯕ꯭ꯔꯥ ꯅꯨꯄꯤꯁꯦ ꯆꯥꯂꯣꯝꯕ ꯦ ꯃꯥꯁꯦ ꯏꯃꯨꯡꯗ ꯆꯪꯈ꯭ꯔꯦ ꯑꯗꯨꯗꯨꯒꯅꯦ ꯃꯥꯁꯦ ꯀꯞꯄꯦꯕꯥ ꯈꯥꯪꯉꯕ꯭ꯔꯥ ꯄꯤꯔꯀꯥꯟꯗ ꯀ꯭ꯂꯥꯁ ꯑꯃ ꯄꯨꯊꯣꯔꯛꯑꯀꯥꯟꯗ ꯄꯤꯔ ꯀꯥꯟꯗ ꯀꯞꯄꯦꯕ ꯑꯗꯨꯒ ꯅꯨꯄꯥꯁꯤꯅ ꯑꯃꯨꯛ ꯏꯇꯥꯎꯒꯤ ꯊꯛ ꯑꯣꯏꯗ꯭ꯔꯥ ꯍꯥꯏꯔ ꯀꯥꯟꯁꯤꯗꯑ ꯏꯇꯥꯎꯗꯤ ꯊꯛ ꯑꯣꯏꯗ꯭ꯔꯥ ꯍꯥꯏꯔꯦꯕꯀꯣ ꯑꯗꯨꯒ ꯍꯧꯖꯤꯛꯀꯤ ꯅꯨꯄꯥꯁꯤꯅ ꯑꯃꯨꯛ ꯍꯥꯏꯔꯛꯑꯦ ꯑꯩꯗꯤ ꯆꯥꯛ ꯊꯥꯗꯣꯛꯈꯤꯕ ꯀꯨꯏꯔꯦ ꯍꯥꯏꯔꯦ ꯑꯗꯨꯗꯨꯒꯅꯦ꯫ ꯅꯨꯄꯤꯁꯤꯅ ꯏꯪꯒꯤꯠ ꯇꯧꯔꯛꯑꯦ ꯆꯥꯗꯣ ꯍꯥꯎꯋꯦ ꯍꯥꯏꯌꯣꯅ ꯑꯗꯨꯗꯨ ꯃꯥꯗꯤ ꯆꯤꯡ ꯏꯁꯤꯡꯁꯨ ꯂꯩꯇꯕ ꯂꯩꯇꯕ ꯀ꯭ꯂꯥꯁꯇꯪꯅꯦꯕ ꯄꯨꯊꯣꯔꯛꯏꯁꯦ ꯑꯗꯣ ꯑꯗꯨꯗꯨꯒꯅꯦ ꯆꯥꯁꯦ ꯍꯥꯏꯌ ꯍꯥꯎꯋꯦ ꯍꯥꯏꯌꯣꯅ ꯏꯪꯒꯤꯠ ꯇꯧꯋꯦ ꯑꯗꯨꯒ ꯆꯥꯒꯤ ꯃꯍꯥꯎꯁꯤꯗꯤ ꯍꯥꯏꯔꯝꯃꯒ ꯄꯥꯁꯦ
ꯎꯝ ꯑꯣ ꯂꯩꯇꯕꯒꯤ ꯑꯋꯥꯕꯒꯤ ꯋꯥꯔꯤꯅꯦꯕ
ꯑꯣ ꯑꯗꯨꯅꯤ ꯑꯩ ꯑꯗꯩ ꯑꯩꯖꯦ ꯑꯗꯨꯝ ꯍꯜꯂꯛꯑꯦ ꯀꯞꯄꯒ ꯁꯤꯕꯗꯣ ꯑꯩꯅ ꯄꯥꯔꯀꯥꯟꯗ ꯀꯩꯅꯣ ꯇꯧ ꯎꯝ ꯍꯣꯏ ꯏꯆꯦ ꯑꯗꯨꯗꯤ ꯊꯝꯃꯦ ꯊꯝꯃꯦ
ꯍꯣꯏ ꯍꯣꯏ ꯍꯣꯏ ꯀꯣꯟꯅ ꯑꯃꯨꯛ ꯁꯥꯟꯅꯔꯤꯁꯤ
ꯎꯝ